ꯇꯥꯕ꯭ꯔꯣ ꯑꯣꯀꯦ ꯋꯥꯔꯤ ꯂꯤꯕ ꯃꯤꯗ ꯒꯔꯤ ꯎꯝ ꯒꯔꯤ
ꯕꯪ ꯃꯥꯂꯦꯝ ꯑꯁꯤꯗ ꯃꯤꯑꯣꯏꯕ ꯈꯨꯟꯅꯥꯏꯅ ꯂꯩꯔꯛꯄꯗꯒꯤ ꯃꯁꯥ ꯃꯁꯥꯒꯤ ꯅꯥꯠ ꯀꯤ ꯃꯆꯜ ꯀꯌꯥ ꯂꯣꯏꯅꯔꯛꯏ ꯃꯆꯜꯁꯤꯡꯗꯨꯒꯤ ꯃꯔꯛꯇ ꯁꯥꯟꯅ ꯈꯣꯠꯅꯕ ꯍꯥꯏꯕ ꯑꯁꯤꯁꯨ ꯑꯃꯅꯤ ꯃꯤꯑꯣꯏꯕ ꯍꯥꯏꯕ ꯖꯤꯕꯁꯤ ꯑꯉꯥꯡꯁꯨ ꯎ ꯑꯍꯜꯁꯨ ꯑꯌꯥꯝꯕ ꯃꯇꯝꯗ ꯃꯈꯜ ꯃꯈꯥ ꯀꯌꯥꯒꯤ ꯃꯁꯥꯟꯅ ꯁꯥꯟꯅꯕ ꯄꯥꯝꯃꯤ ꯑꯉꯥꯡ ꯁꯤꯡꯒꯤ ꯃꯔꯛꯇꯁꯨ ꯃꯁꯥꯟꯅ ꯀꯌꯥꯃꯨꯛ ꯂꯩ ꯅꯨꯄꯤ ꯃꯆꯥ ꯉꯥꯛꯇ ꯁꯥꯟꯅꯕ ꯅꯨꯄꯥ ꯃꯆꯥ ꯉꯥꯛꯇ ꯁꯥꯟꯅꯕ ꯅꯨꯄꯤ ꯃꯆꯥ ꯅꯨꯄꯥ ꯃꯆꯥ ꯄꯨꯟꯅ ꯁꯥꯟꯅꯃꯤꯟꯅꯕ ꯃꯁꯥꯟꯅ ꯀꯌꯥ ꯂꯩ
ꯎꯝ
ꯃꯈꯜ ꯀꯌꯥꯒꯤ ꯃꯁꯥꯟꯅꯁꯤꯡꯒꯤ ꯃꯅꯨꯡꯗ ꯐꯤꯕꯨꯜ ꯍꯥꯕꯤ ꯊ꯭ꯔꯤ ꯀꯥꯞꯄꯤ ꯁꯦꯕꯣꯠꯇꯤ ꯀꯥꯎꯅꯕꯤ ꯈꯔꯁꯤ ꯇꯞꯅ ꯇꯞ ꯅ ꯃꯥꯡꯁꯤꯜꯂꯛꯂꯤ ꯃꯥꯡꯁꯤꯜꯂꯛꯂꯤꯕꯒꯤ ꯃꯔꯨ ꯑꯣꯏꯕ ꯃꯔꯝꯗꯤ ꯑꯅꯧ ꯇꯧꯕ ꯃꯍꯩ ꯃꯁꯤꯡ ꯇꯝꯕꯤꯕꯒꯤ ꯃꯑꯣꯡ ꯃꯃꯥ ꯃꯄꯥ ꯑꯣꯏꯕꯁꯤꯡꯅ ꯃꯆꯥ ꯃꯁꯨꯁꯤꯡꯕꯨ ꯃꯍꯩ ꯃꯁꯤꯡ ꯇꯝꯕꯗ ꯄꯨꯛꯅꯤꯡ ꯍꯦꯟꯅ ꯆꯪꯁꯤꯟꯅꯔꯛꯄ ꯑꯩꯈꯣꯏꯒꯤ ꯌꯨꯝꯂꯩ ꯀꯩꯔꯩ ꯌꯨꯝꯕꯥꯟ ꯀꯩꯕꯥꯟ ꯑꯃꯗꯤ ꯁꯦꯜ ꯊꯨꯝꯒꯤ ꯐꯤꯕꯝꯒꯤ ꯃꯇꯨꯡ ꯏ ꯃꯇꯨꯡꯏꯟꯅ ꯃꯇꯝ ꯃꯇꯝꯒꯤ ꯑꯣꯏꯕ ꯃꯁꯥꯟꯅ ꯀꯌꯥ ꯑꯁꯨꯝ ꯑꯁꯨꯝ ꯅꯣꯡꯃꯒꯤ ꯂꯦꯞꯇꯅ ꯄꯨꯊꯣꯔꯛꯂꯤ ꯈꯨꯠ ꯁꯥ ꯍꯩꯕꯒꯤ ꯄꯥꯝꯕꯩꯅ ꯄꯨꯊꯣꯔꯛ ꯄ ꯑꯅꯧꯕ ꯃꯁꯥꯟꯅ ꯀꯌꯥꯕꯨꯅ ꯍꯧꯖꯤꯛꯀꯤ ꯑꯉꯥꯡꯁꯤꯡꯅ ꯊꯣꯏꯅ ꯍꯦꯟꯅ ꯄꯥꯝꯅꯔꯛꯂꯤ ꯑꯦꯂꯦꯛꯇ꯭ꯔꯤꯛꯅ ꯁꯥꯕ ꯃꯈꯜ ꯀꯌꯥꯒꯤ ꯁꯥꯟꯅꯄꯣꯠ ꯀꯩꯊꯦꯜꯗ ꯏꯔꯥꯏ ꯂꯥꯏꯅ ꯐꯪꯂꯦ ꯔꯕꯔꯅ ꯁꯥꯕ ꯅꯣꯡꯃꯩ ꯍꯋꯥ ꯒꯥꯔꯤ ꯔꯦꯜ ꯒꯥꯔꯤ ꯑꯦꯔꯣꯄ꯭ꯂꯦꯟ ꯃꯈꯜ ꯃꯆꯨ ꯀꯌꯥꯒꯤ ꯂꯥꯏꯙꯤꯅꯆꯤꯡꯕ ꯀꯌꯥ ꯊꯣꯔꯛꯄꯗꯒꯤ ꯊꯥꯏꯅꯒꯤ ꯑꯆꯝꯕ ꯃꯁꯥꯟꯅꯁꯤꯡ ꯃꯥꯡꯁꯤꯜꯂꯛ ꯥꯀꯂꯦ ꯑꯗꯨꯕꯨ ꯃꯍꯧꯁꯥꯒꯤ ꯃꯁꯥꯟꯅꯁꯤꯡꯗ ꯀꯥꯟꯅꯔꯕ ꯍꯛꯆꯥꯡ ꯐꯒꯠꯅꯕ ꯃꯤꯑꯣꯏꯕꯒꯤ ꯄꯣꯔꯝ ꯎꯅꯅꯕ ꯕꯨꯙꯤ ꯂꯧꯁꯤꯡ ꯆꯥꯎꯈꯠꯅꯕ ꯃꯁꯥꯟꯅ ꯀꯌꯥꯃꯨꯛ ꯂꯩ ꯑꯩꯈꯣꯏꯒꯤꯁꯨ ꯑꯁꯤꯒꯨꯝꯕ ꯑꯉꯥꯡꯒꯤ ꯑꯣꯏꯕ ꯃꯁꯥꯟꯅ ꯀꯌꯥ ꯃꯔꯥꯡ ꯀꯥꯏꯅ ꯂꯩꯔꯝꯃꯤ ꯈꯔꯗꯪ ꯅꯩꯅꯁꯤ ꯐꯤꯕꯨꯜ ꯍꯥꯕꯤ ꯐꯤꯕꯨꯜ ꯍꯥꯕꯤ ꯍꯥꯏꯔꯤꯕ ꯃꯁꯥꯟꯅ ꯑꯁꯤ ꯃꯅꯤꯄꯨꯔꯤꯁꯤꯡꯒꯤ ꯊꯥꯖꯅꯕꯤꯗ ꯃꯥꯂꯦꯝ ꯑꯁꯤ ꯁꯦꯝꯗꯨꯅ ꯆꯗꯥ ꯅꯧꯗꯥ ꯁꯝꯊꯔꯛ ꯒꯤ ꯃꯇꯥꯡ ꯑꯃꯒ ꯌꯥꯝꯅ ꯅꯛꯁꯤꯟꯅꯩ ꯂꯥꯏꯅꯤꯡꯊꯧ ꯂꯥꯏꯔꯦꯝꯃ ꯑꯅꯤꯅ ꯇꯥꯏꯕꯪꯒꯤ ꯇꯨꯡꯒꯤ ꯂꯤꯛꯂꯝ ꯁꯝ ꯊꯅꯕ ꯁꯥꯅꯈꯤꯕ ꯇꯥꯏꯕꯪ ꯀꯨꯝꯍꯩꯒꯤ ꯁꯔꯨꯛ ꯑꯃꯒꯤ ꯃꯃꯤ ꯃꯁꯥꯟꯅ ꯑꯁꯤꯗ ꯅꯤꯡꯊꯤꯅ ꯇꯥꯏ ꯐꯤꯕꯨꯜ ꯍꯥꯕꯤ ꯍꯥꯏꯕꯁꯤ ꯍꯤꯅ ꯃꯇꯨꯝ ꯇꯥꯁꯤꯟ ꯁꯦꯝꯂꯒ ꯂꯪꯗꯨꯅ ꯑꯃꯗꯤ ꯑꯣꯛꯇꯨꯅ ꯁꯥꯟꯅꯕ ꯃꯁꯥꯅ ꯑꯝꯅꯤ꯫ ꯁꯥꯟꯅꯒꯗꯧꯔꯤꯕ ꯑꯉꯥꯡꯁꯤꯡ ꯑꯗꫭ ꯃꯤꯆꯪ ꯈꯥꯏꯗꯣꯛꯅꯔꯒ ꯂꯥ ꯂꯥꯝ ꯂꯝꯕꯥ ꯂꯝꯕꯥ ꯁꯦꯝꯅꯒꯅꯤ꯫ ꯂꯝꯕꯥ ꯀꯥꯡꯂꯨꯞ ꯑꯃꯅ ꯁꯒꯣꯜ ꯁꯥꯒꯅꯤ꯫ ꯑꯗꯨꯒ ꯏꯀꯣꯏ ꯀꯣꯏꯅ ꯂꯦꯞꯀꯅꯤ꯫ ꯁꯒꯣꯜ ꯁꯥꯔꯤꯕ ꯀꯥꯡꯕꯨ ꯑꯗꯨꯒꯤ ꯃꯊꯛꯇ ꯑꯇꯣꯞꯄ ꯃꯤꯆꯪ ꯀꯥꯡꯕꯨ ꯑꯃꯅ ꯀꯨꯟꯊꯍꯜꯂꯒ ꯇꯣꯡꯒꯅꯤ ꯑꯁꯨꯝꯅ ꯂꯝꯕꯥ ꯂꯝꯕꯥ ꯁꯦꯝꯅꯔꯕ ꯃꯇꯨꯡꯗ ꯀꯥꯡꯕꯨ ꯑꯃꯅ ꯅꯤꯡꯊꯤꯅ ꯁꯦꯝ ꯇꯣꯛꯂꯤꯕ ꯀꯥꯡꯕꯨ ꯑꯗꯨꯅ ꯑꯃꯗꯒꯤ ꯑꯃꯗ ꯂꯪꯒꯅꯤ ꯂꯪꯕ ꯃꯇꯝꯗ ꯑꯣꯛꯅꯅꯕ ꯍꯣꯠꯅꯒꯅꯤ꯫ ꯃꯁꯤꯗ ꯑꯣꯛꯄ ꯉꯝꯍꯧꯗ꯭ꯔꯕꯗꯤ ꯑꯉꯥꯡ ꯑꯗꯨ ꯁꯒꯣꯜꯗꯒꯤ ꯀꯨꯝꯊꯔ ꯒ ꯆꯦꯟꯒꯅꯤ꯫ ꯃꯇꯝꯗꯨꯗ ꯁꯒꯣꯜ ꯁꯥꯔꯝꯕ ꯑꯉꯥꯡ ꯑꯗꯨꯅ ꯐꯤꯕꯨꯜ ꯑꯗꯨ ꯃꯨꯜꯂꯒ ꯄꯤꯛꯔꯤꯕꯥ ꯑꯉꯥꯡꯗꯨꯗ ꯊꯣꯝꯒꯅꯤ ꯄꯥꯜꯂꯕ ꯗꯤ ꯄꯥꯟꯖꯜ ꯊꯣꯏꯕ ꯁꯛꯀꯅꯤ꯫ ꯍꯥꯟꯅ ꯁꯒꯣꯜ ꯁꯥꯔꯝꯕ ꯀꯥꯡꯕꯨ ꯑꯗꯨꯅ ꯑꯃꯨꯛ ꯃꯄꯨ ꯁꯥꯗꯨꯅ ꯇꯣꯡꯒꯅꯤ꯫ ꯑꯗꯨꯒ ꯁꯥꯟꯅꯕ ꯑꯗꯨ ꯑꯃꯨꯛ ꯍꯧꯒꯅꯤ꯫
ꯑꯁꯨꯝꯅ ꯑꯃꯒ-ꯑꯃꯒ ꯁꯤꯂꯜꯣꯟ ꯁꯤꯟꯖꯤꯟ ꯇꯧꯗꯨꯅ ꯄꯥꯟꯖꯜ ꯌꯥꯝꯕ ꯇꯥꯟꯅꯗꯨꯅ ꯁꯥꯟꯅꯒꯅꯤ꯫
ꯃꯁꯥꯟꯅ ꯑꯁꯤ ꯃꯍꯧꯁꯥꯗꯒꯤ ꯍꯧꯅ ꯑꯌꯥꯝꯕ ꯃꯇꯝꯗ ꯅꯨꯞ ꯄꯥ ꯃꯆꯥꯁꯤꯡꯅ ꯁꯥꯅꯩ꯫ ꯁꯥꯟꯅꯕꯁꯨ ꯇꯧꯅꯔꯛꯏ꯫ ꯑꯇꯣꯞꯄ ꯑꯃꯅ ꯅꯨꯃꯤꯗꯥꯡ ꯋꯥꯏꯔꯝꯗ ꯈꯨꯟꯒꯤ ꯀꯥꯡꯖꯩꯕꯨꯡꯗ ꯊꯣꯛꯇꯨꯅ ꯁꯥꯟꯅꯕꯁꯨ ꯆꯠꯅꯔꯛꯏ ꯉꯁꯤꯁꯨ ꯃꯩꯇꯩꯒꯤ ꯂꯥꯏ ꯍꯔꯥꯎꯕꯗ ꯃꯁꯥꯟꯅ ꯑꯁꯤꯒꯤ ꯃꯁꯛ ꯑꯃꯗꯤ ꯍꯧꯔꯛꯄꯒꯤ ꯋꯥꯈꯜꯂꯣꯟ ꯃꯥꯟꯅꯕ ꯐꯤꯕꯨꯜ ꯍꯥꯕꯤ ꯍꯥꯏꯕ ꯊꯧꯔꯝ ꯑꯃ ꯂꯥꯏꯅꯤꯡꯊꯧ ꯂꯥꯏꯔꯦꯝꯃ ꯑꯅꯤꯅ ꯁꯥꯟꯅꯕ ꯎꯕ ꯐꯪꯉꯤ ꯃꯁꯥꯟꯅ ꯑꯁꯤ ꯋꯥꯍꯟꯊꯣꯛ ꯂꯩꯕ ꯌꯥꯝꯅ ꯅꯨꯡꯉꯥꯏꯕ ꯃꯁꯥꯟꯅ ꯑꯃꯅꯤ꯫ ꯃꯁꯥꯟꯅ ꯑꯁꯤꯗꯤ ꯅꯨꯄꯥ ꯃꯆꯥ ꯑꯃꯗꯤ ꯅꯨꯄꯤꯃꯆꯥ ꯍꯥꯏꯕ ꯊꯣꯏꯗꯣꯛꯅ ꯈꯥꯏꯗꯣꯛꯄ ꯂꯩꯇꯦ꯫ ꯑꯅꯤꯃꯛꯅ ꯃꯇꯝ ꯑꯃꯠꯇꯗ ꯄꯨꯟꯅ ꯁꯥꯟꯅꯃꯤꯟꯅꯕ ꯌꯥꯏ꯫ ꯑꯉꯥꯡꯁꯤꯡꯅ ꯄꯪꯉꯥꯡ ꯄꯪꯋꯥꯡ
ꯀꯧꯚꯧ ꯇꯥꯈꯤꯗ꯭ꯔꯦ꯫
ꯍꯜꯂꯣ
ꯁꯥ ꯂꯥꯑꯝꯗ꯭ꯔꯤ ꯋꯥꯣ ꯅꯪꯦ
ꯂꯥꯝꯗꯦ
ꯅꯃꯨꯅꯥ ꯑꯁꯤꯁꯨ ꯌꯥꯗꯦ ꯍꯥꯏꯒꯨꯝ ꯇꯧꯋꯤꯅꯦ ꯑꯗꯨꯝ ꯋꯥꯔꯤ ꯋꯥꯇꯥꯏ ꯑꯣꯏꯅ ꯁꯥꯟꯅꯕꯅ ꯐꯅꯤ ꯍꯥꯏꯒꯨꯝ ꯇꯧꯏ
ꯀꯩꯒꯤ ꯀꯅꯥꯅꯣꯅꯣ ꯑꯩꯁꯦ
ꯃꯣꯏꯒꯤ ꯆꯠꯅ ꯄꯊꯥꯞꯅ
ꯑꯣ ꯑꯗꯨꯗꯤ ꯀꯩꯕꯥꯔꯤ ꯌꯥꯗꯣꯏꯕ
ꯑꯗꯨ ꯁꯨꯃꯥꯏꯅ ꯇꯧꯕ ꯋꯥꯔꯤ ꯑꯣꯏꯅ ꯁꯥꯥꯟꯗꯣꯏꯕ
ꯑꯣ
ꯍ ꯑꯃꯨꯛ ꯇꯧ ꯑꯁꯤ ꯌꯦꯡꯈꯤꯗꯣꯏꯔꯥ
ꯍꯥ
ꯍꯣ ꯇꯃꯨꯁꯤ ꯅꯤꯡꯗꯔ
ꯑꯝꯇ ꯇꯥꯗꯦ ꯅꯪꯅ ꯍꯥꯏꯗꯣ
ꯑꯗꯨꯣ ꯅꯥꯀꯣꯡꯗꯣ ꯀꯣꯛ ꯅꯥꯀꯣꯡꯗꯣ ꯑꯗꯨꯗꯨꯒ ꯐꯣꯟꯒꯗꯣ ꯅꯞꯅꯧ ꯍꯥꯏꯕ
ꯑꯗꯨ ꯂꯛꯅꯔꯤꯅꯦ ꯑꯗꯣ ꯑꯝꯇ ꯆꯥꯗ꯭ꯔꯦ
ꯌꯥꯝ ꯄꯤꯛꯑꯕ꯭ꯔ ꯑꯩ ꯈꯣꯟꯁꯦ
ꯌꯥꯝ ꯄꯤ ꯑꯝꯇ ꯆꯥꯗꯦ ꯀꯒꯤꯩꯅꯣ ꯈꯪꯗꯦ ꯂꯥꯎꯠ ꯏꯁꯄꯤꯀꯔꯁꯨ ꯊꯥꯕ ꯌꯥꯗꯦ
ꯌꯥꯗꯦ ꯑꯗꯨꯝ ꯃꯁꯥꯒꯤꯅꯤ ꯑꯗꯣ ꯅꯪ ꯅꯥ ꯈꯔ ꯄꯪꯉꯦ ꯑꯗꯣ ꯁꯤ ꯇꯦꯁ ꯇꯧꯕꯩ ꯋꯥꯅꯤꯗ ꯅꯥ ꯄꯪꯉꯤ ꯄꯪꯗꯦ ꯇꯧꯕꯩ ꯇꯦꯁꯀꯤ ꯃꯈꯜ ꯑꯃ ꯅꯥꯥꯗꯣ ꯈꯔ ꯁꯦꯡꯗꯣꯛꯎ
ꯑ ꯁꯤꯌꯦ
ꯑꯗꯨ ꯑꯣꯏꯔꯗꯤ ꯑꯗꯨꯝ ꯐꯨꯜꯂꯅꯤꯕ
ꯎꯝ ꯑꯗꯨ ꯀꯣꯏ ꯋꯥꯔꯤꯅꯣ ꯁꯥꯟꯗꯣꯏꯁꯦ ꯁꯤꯗ ꯋꯥꯔꯤꯁꯤꯅꯕꯥꯔꯖꯦ
ꯑꯗꯣ ꯁꯤ ꯁꯥꯟꯅꯩꯁꯦ ꯋꯥꯔꯤ ꯅꯠꯇꯕ
ꯑ ꯁꯥꯟꯅꯔꯤꯁꯦ ꯋꯥꯔꯤꯅꯦ ꯑꯗꯣ ꯋꯥꯔꯤꯁꯦ ꯁꯥꯟꯅꯩꯤꯁꯤ ꯋꯥꯔꯤ ꯃꯈꯥ ꯂꯩꯔꯛꯇ꯭ꯔꯘꯤ ꯀꯃꯥꯏꯅ ꯇꯧꯕ
ꯋꯥꯔꯤ ꯃꯈꯥ ꯂꯩꯇ꯭ꯔꯒꯅ ꯃꯊꯛꯀꯤꯗꯣ ꯑꯃꯨꯛ ꯁꯥꯟꯅꯔꯦꯗꯅ
ꯑꯣ ꯃꯊꯛꯀꯤꯗꯣ ꯂꯩꯇ꯭ꯔꯦ ꯃꯈꯥꯗ ꯑꯃꯨꯛꯀ ꯂꯩꯔꯝꯃꯗꯤ ꯀꯃꯥꯏꯅ ꯇꯧꯕ
ꯃꯈꯥꯗꯣ ꯑꯃꯨꯛ ꯇꯥꯔꯤꯗꯅ ꯑꯗꯨ ꯑꯣꯏꯔꯒꯅ
ꯑꯗꯨ ꯃꯈꯥꯗ ꯑꯃꯨꯛ ꯂꯩꯔꯝꯗ꯭ꯔꯘꯤ
ꯑꯗꯨ ꯂꯩꯗꯤꯦ ꯂꯩ ꯁꯣꯣꯏ ꯂꯦꯂꯗꯝꯅꯤ
ꯑꯩꯅ ꯂꯩꯍꯟꯗ꯭ꯔꯗꯤ ꯑꯩꯅ ꯂꯧꯊꯣꯛꯇ꯭ꯔꯗꯤ ꯋꯥꯔꯤꯗꯣ
ꯊꯒꯦꯗ ꯏ ꯆꯒꯂ ꯃꯟ ꯍꯥꯥꯛꯇꯕ
ꯑꯗꯨ ꯆꯥꯛ ꯂꯥꯝꯃꯗꯤ ꯇꯨꯝꯕ ꯇꯨꯝꯃꯤꯟꯅ ꯈꯤꯇꯪ ꯂꯥꯡꯒꯔꯣꯏꯣ
ꯃꯕꯨꯛ ꯂꯥꯝꯃ ꯀꯅꯥ ꯇꯨꯝꯅꯒꯦ
ꯑꯗꯨ ꯂ ꯆꯥꯛꯔꯥꯛ ꯑꯃꯗꯤ ꯇꯨꯝꯗꯣꯅꯦ ꯇꯨꯝꯃ ꯐꯥꯎꯅꯦ ꯆꯥꯛꯥ ꯑꯃꯅꯤ ꯁꯤꯡꯒ ꯊ ꯆꯂꯣ
ꯅꯪꯒꯤ ꯑꯗꯨꯒꯤ ꯅꯃꯨꯅꯥꯗꯨ ꯀꯅꯥ ꯌꯥꯗꯣꯏꯅꯣ ꯆꯥꯛ ꯂꯥꯝꯃꯗꯤ ꯆꯥꯔ ꯐꯗ꯭ꯔꯗꯤ
ꯑꯩ ꯑꯩꯅ ꯌꯥꯏꯌꯦ ꯑꯩꯅ ꯌꯥꯏ
ꯇꯨꯝꯅꯤꯡꯉꯦ ꯍꯥꯏꯔꯒ ꯂꯝꯖꯦꯜ ꯆꯦꯜꯂ ꯍꯥꯏꯒ ꯆꯞꯥꯟꯅꯩ ꯍꯥꯏ
ꯑꯦ ꯅꯠꯇꯦ ꯊꯨꯝꯅꯤꯡꯉꯦ ꯍꯥꯏꯔꯒꯗꯤ ꯆꯥꯛ ꯆꯥꯗꯣꯕ
ꯎꯝ ꯑꯗꯨꯗꯤ ꯑꯩ ꯇꯨꯝꯅꯤꯡꯉꯦ
ꯑ ꯑꯗꯨꯥꯛ ꯑꯗꯨꯝ ꯇꯨꯝꯕ ꯌꯥꯗꯦ ꯍꯧꯖꯤꯛꯇ ꯇꯨꯝꯕ ꯃꯇꯝ ꯅꯠꯇꯦ ꯅꯨꯡꯊꯤꯜꯅꯤ ꯅꯪ ꯇꯨꯝꯃꯗꯤ ꯍꯧꯖꯤꯛ ꯅꯁꯥ ꯂꯥꯛꯑꯅꯤꯗꯨꯅ
ꯑꯗꯣ ꯆꯥꯛ ꯆꯥꯅꯕ ꯅꯪꯅ ꯁꯦꯝ ꯁꯥꯔꯛꯑꯣ
ꯆꯥꯛ ꯆꯥꯅꯤꯡꯉꯗꯤ ꯇꯨꯝꯗꯕ ꯇꯨꯝꯃꯨ ꯒ꯭ꯌꯥꯟ ꯇꯅ ꯑꯦ ꯑꯩꯉꯣꯟꯗ ꯋꯥ ꯀꯩꯝ ꯍꯥꯏꯔꯛꯑꯅꯣ ꯌꯥꯝ ꯊꯨꯅ ꯇꯨꯝꯃ ꯆꯠꯂꯣ
ꯎꯝ ꯇꯨꯝꯕ ꯌꯥꯅꯕ ꯇꯨꯝꯕ ꯌꯥꯅꯕ ꯏꯁꯥꯡ ꯑꯍꯥꯎꯕ ꯑꯃ ꯂꯩꯔꯛꯑꯣ
ꯃꯩ ꯃꯩ ꯆꯥꯎꯁꯜꯂꯛꯇ꯭ꯔꯦ ꯏꯟꯁꯥꯡ ꯏꯟꯁꯥꯡ ꯑꯍꯥꯎꯕꯁꯨ ꯂꯩꯇꯦ ꯐꯃꯨꯡꯗ ꯐꯩꯖꯨꯄ ꯁꯨꯞꯆꯜꯂ ꯇꯨꯝꯃ ꯒ꯭ꯌꯥꯟ ꯇꯥꯅꯤ
ꯃꯩ ꯀꯌꯥ ꯌꯥꯎꯔꯤꯅꯣ
ꯃꯩ ꯁꯤꯛꯁꯇꯤ ꯅꯥꯏꯟꯇꯤ ꯑꯥꯏꯠꯇꯤ
ꯑꯩ ꯑꯥ ꯃꯩꯇꯩꯂꯣꯟꯗ ꯍꯥꯏ ꯍꯩꯇꯕ꯭ꯔꯣ ꯍꯥꯏꯁꯦ
ꯃꯩꯇꯩꯂꯣꯟ ꯈꯪꯗꯦ ꯑꯩ
ꯇꯃꯣ ꯍꯧꯖꯤꯛ
ꯇꯝꯃꯣꯏ ꯑꯩ ꯃꯩꯇꯩꯂꯣꯟ ꯑꯥꯉꯥꯡ ꯑꯣꯏꯔꯤꯀꯥꯟꯗ ꯇꯝꯃ ꯂꯣꯏ ꯂꯥꯛꯑꯦ ꯍꯩꯔꯦ ꯄꯨꯂꯞ
ꯑꯗꯨꯗꯤ ꯂꯣꯜꯂꯛ ꯑꯣ ꯃꯩ ꯀꯌꯥ
ꯑꯩ ꯑꯩ ꯃꯩꯇꯩꯔꯣꯟꯗ ꯗꯤꯒꯔ꯭ꯤꯅꯦ ꯐꯪꯉꯤꯖꯦ ꯍꯨꯝꯐꯨꯅꯤꯄꯥꯟ ꯌꯥꯎꯋꯦ ꯃꯩ ꯍꯨꯝꯐꯨꯅꯤꯄꯥꯟ
ꯑ ꯌꯥ ꯑꯗꯨ ꯃꯩ ꯃꯌꯥꯝ ꯌꯥꯎꯔꯤ ꯀꯩꯅꯣ ꯀꯩꯒꯤ ꯌꯥꯈꯤꯔꯣꯏ
ꯀꯩꯒꯤꯅꯣ
ꯀꯨꯟꯊ꯭ꯔꯥꯃꯨꯛ ꯑꯗꯨꯋꯥꯏꯗ
ꯀꯩꯒꯤ
ꯑꯩ ꯑꯄꯥꯝꯕ ꯍꯥꯏꯗꯤ ꯁꯦ ꯍꯧꯖꯤꯛ ꯇꯔꯦꯠꯅꯤꯗꯅ ꯍꯨꯖꯤꯛ ꯇꯔꯥꯃꯥꯊꯣꯏ ꯌꯧꯈ꯭ꯔꯦꯗꯅ
ꯌꯧꯗꯔꯤ ꯇꯔꯥꯃꯥꯊꯣꯏ ꯌꯧꯁꯨ ꯌꯧꯗ꯭ꯔꯤꯉꯩ ꯅ
ꯁꯦ ꯇꯔꯥꯇꯔꯦꯠ ꯌꯧꯈ꯭ꯔꯦꯗꯅ
ꯑꯥ
ꯑꯗꯨꯗꯣ ꯍꯣꯏ ꯍꯣꯏ ꯊꯝꯃꯣ ꯊꯝꯃꯣ ꯑꯗꯨꯗꯤ
ꯑꯥ
ꯊꯝꯕ ꯍꯩꯇ꯭ꯔꯕꯣ